ꯕꯦꯁꯇꯤ ꯕꯦꯁꯇꯤ ꯁꯤꯅ ꯀꯣꯆꯤꯡꯅꯤ ꯁꯤꯅ ꯀꯣꯆꯤꯡꯗꯩ ꯂꯧꯅꯔꯛꯄꯅꯦ ꯉꯍꯥꯟꯗꯩꯩ ꯃꯤ ꯈꯨꯗꯤꯡꯃꯛꯁꯦ ꯕꯦꯁꯇꯤ ꯀꯧꯕꯒꯤ ꯑꯁꯦꯗꯩ ꯀꯣꯆꯤꯡ ꯇꯧꯕꯗꯣ ꯈꯪꯕꯔ꯭ ꯑꯥ ꯑꯉꯥꯡ ꯑꯅꯤꯃꯨꯈꯛ ꯌꯥꯎꯔꯤ ꯃꯁꯤꯟꯗ ꯕꯦꯁꯇꯤ ꯕꯦꯁꯇꯤꯗꯣ ꯍꯥꯏꯕ ꯑꯃ ꯕꯦꯁꯇꯤ ꯑꯩꯒꯤꯁꯨ ꯌꯥꯗ꯭ꯔꯦ ꯍꯥꯏꯔꯣ
ꯀꯩꯅꯣ ꯇꯧꯋꯤꯔꯣ ꯍꯥꯏꯗꯤ ꯀꯣꯆꯤꯡꯒꯨꯝꯕ ꯑꯉꯥꯡꯒꯤ ꯆꯠꯂꯤꯔ
ꯅꯠꯇꯦꯗ ꯀꯝꯕꯤꯇꯔꯒꯤ ꯀꯣꯆꯤꯡ ꯑꯩ
ꯑꯣ ꯑꯣ ꯑꯣ
ꯑꯩꯅꯒꯥ ꯑꯉꯥꯡ ꯇꯥꯛꯑꯥ ꯀꯥꯏ ꯁꯤꯔꯅꯤ ꯇꯥꯛꯇꯦꯗ ꯑꯉꯥꯡ ꯑꯃꯅꯤ ꯇꯥꯛꯑꯝꯃꯦ ꯇꯟ ꯇꯣꯛ ꯑꯦ ꯍꯥꯏꯗꯤ ꯋꯥꯁꯨ ꯋꯥꯏꯗꯅ
ꯑꯣ
ꯅꯪꯒꯤ ꯀꯣꯜ ꯀꯌꯥꯇꯪ ꯉꯥꯏꯈ꯭ꯔꯒꯦ
ꯑꯩ ꯑꯩ ꯈꯪꯗꯦ ꯑꯍꯨꯝ ꯁꯨꯔꯝꯃꯅꯤ ꯅꯠ ꯃꯔꯤꯔꯥ
ꯑꯩꯗꯤ ꯑꯅꯤ ꯈꯛꯇ ꯉꯥꯏꯔꯝꯅꯤ ꯅꯪꯒꯩꯒ ꯅꯪꯅ ꯑꯃꯨ ꯇꯧꯔꯨꯛ ꯑꯩꯅ ꯇꯧꯔꯨꯛ ꯁꯨꯃꯥꯏꯅ ꯁꯥꯟꯅꯕꯅꯦꯕꯀꯣ ꯑꯗꯨꯗꯤ ꯑꯩꯗꯤ ꯑꯅꯤ ꯈꯛꯇ ꯉꯥꯏꯔꯦ ꯁꯤ ꯍꯦꯛ ꯂꯣꯏꯕꯗ ꯑꯃꯨꯛ ꯇꯧꯔꯛ ꯌꯥꯔꯅꯤ ꯅꯪꯉꯣꯟꯗ
ꯑ ꯑ ꯑ
ꯅꯪꯒꯤ ꯍꯣꯔꯦꯟ ꯇꯥꯛꯁꯁꯦ ꯀꯌꯥ ꯋꯥꯠꯂꯤ ꯌꯦꯡꯉꯣ
ꯍꯣꯏ ꯑꯝꯇ ꯌꯦꯡꯈꯤꯒꯦ ꯍꯣꯔꯦꯟ ꯌꯦꯡꯉꯣ ꯍꯣꯔꯦꯟꯗꯣ ꯉꯥꯏꯍꯛ ꯂꯩꯔꯒꯥ
ꯑꯁ ꯌꯥꯝ ꯆꯥꯅꯤꯡꯈ꯭ꯔꯕꯅꯦ ꯑꯩ ꯆꯥꯏꯌꯦ ꯃꯥꯅ ꯉꯥꯡꯉꯤꯗꯣ
ꯑ ꯍꯥ
ꯍꯤ ꯍꯥꯏꯔꯨꯅꯨ ꯍꯥꯏꯔꯨꯅꯨ ꯁꯝꯅꯥꯒ ꯑꯃꯨꯛ ꯐꯣꯏꯗꯠ ꯄꯤꯗꯅ ꯍꯌꯦꯡꯃꯨꯛ
ꯏꯁꯥ ꯌꯥꯝ ꯇꯧꯕꯥꯅꯤ
ꯃꯥꯅꯦ ꯍꯥꯏꯕ ꯐꯕꯤꯅꯤ ꯃꯥꯗꯤ ꯐꯕꯤꯅꯤ ꯍꯥꯏꯕ
ꯑꯗꯨꯅꯦ ꯑꯗꯨꯅꯦ ꯀꯥ ꯌꯥꯗꯧꯅꯦ ꯌꯥꯝ ꯐꯥꯎꯕꯅꯦ ꯑꯩꯈꯣꯏꯆꯦꯁꯦ ꯑꯁ
ꯃꯥꯅꯦ ꯑꯁ ꯈꯨꯐꯥ ꯑꯃꯅꯦ ꯑꯣ ꯃꯥꯏ ꯒꯣꯗ
ꯍꯥ ꯑꯩꯒꯤꯗꯤ ꯑꯩ ꯑꯩꯒꯤꯗꯤ ꯀꯩꯕꯥ ꯑꯈꯣꯏ ꯑꯈꯣꯏ ꯀꯖꯤꯟ ꯗꯗꯥ ꯑꯃ ꯂꯩꯌꯦꯕ
ꯎꯝ
ꯑꯃꯥ ꯃꯥꯁꯦ ꯑꯩꯈꯣꯏ ꯀꯩꯅꯣ ꯑꯩꯒꯤ ꯑꯩꯅ ꯏꯂꯚꯦꯟ ꯀꯥꯏꯔꯀꯥꯟꯗ ꯃꯥꯅ ꯇꯨꯋꯜꯞ ꯀꯥꯔ ꯀꯥꯔꯕ ꯍꯥꯏꯕꯩ ꯑꯗꯨꯒ ꯃꯥꯏ ꯃꯃꯥꯟꯅꯕ ꯑꯃ ꯂꯩꯕꯅꯦꯕ ꯑꯩꯈꯣꯏꯒꯤꯗꯤ ꯑꯦ ꯑꯦ ꯋꯥꯟ ꯑꯦ ꯇꯨ ꯑꯦ ꯊ꯭ꯔꯤ ꯇꯧꯔꯒ ꯕꯤ ꯁꯤ ꯗꯤ ꯏ ꯑꯦꯐ ꯀꯥꯏꯅꯒ ꯇꯧꯔꯒ ꯍꯥꯏꯗꯤ ꯁꯦꯛꯁꯟ ꯁꯦꯛꯁꯟ ꯈꯨꯗꯤꯡꯒꯤ ꯀꯩꯅꯣ ꯍꯥꯎꯁ ꯃꯅꯗꯕꯗꯣ ꯑꯗꯨꯒ ꯑꯩꯒꯤꯁꯤꯅ ꯁꯦꯛꯁꯟ ꯁꯤ ꯇꯥꯗꯣꯏꯅꯦꯕ ꯌꯦꯜꯂꯣꯍꯥꯎꯁ ꯑꯣꯏꯔꯒ ꯑꯗꯨꯗꯩ ꯑꯩꯈꯣꯏ ꯗꯥ ꯑꯗꯨꯅ ꯁꯦꯛꯁꯟ ꯗꯤ ꯑꯣꯔꯦꯟ ꯍꯥꯎꯁ ꯑꯣꯏꯔꯒ ꯑꯗꯨꯗꯩ ꯃꯥꯏ ꯃꯃꯥꯟꯅꯕꯗꯨꯅꯥ ꯁꯦꯛꯁꯟ ꯕꯤ ꯒ꯭ꯔꯤꯟ ꯍꯥꯎꯁ ꯑꯣꯏꯗꯣꯏꯅꯦꯕ ꯑꯗꯨꯒ ꯀꯩꯅꯣ ꯃꯥꯏ ꯃꯃꯥꯟꯅꯕ ꯃꯥ ꯃꯥꯒꯁꯦ ꯊꯥꯏꯅ ꯑꯩꯅ ꯏꯂꯚꯦꯟ ꯀꯥꯏꯔꯤ ꯀꯥꯟꯗꯨꯗꯒ ꯀꯩꯅꯣ ꯑ ꯃꯥꯁꯨꯣ ꯑ ꯀꯦꯟꯇꯤꯟ ꯆꯠꯄ ꯑꯗꯨꯗ ꯀꯦꯟꯇꯤꯟ ꯆꯠꯄꯗꯨꯗ ꯀꯩꯅꯣ ꯑ ꯑꯩꯒꯤ ꯁꯥꯏꯂꯦꯟ ꯊꯃꯝꯗ꯭ꯔꯦ ꯀꯦꯟꯗꯤꯗꯦꯠ ꯑꯗꯨꯗ ꯃꯥꯒ ꯃꯃꯥꯟꯅꯨꯔꯒꯗꯨ ꯂꯩꯔꯝꯕꯅꯦꯕ ꯑꯗꯨꯗꯤ ꯍꯩꯁ ꯀꯥꯏꯅ ꯇꯧꯔ ꯃꯥꯛꯁ ꯑꯗꯨꯏ ꯃꯇꯝꯗꯨꯗꯩ ꯈꯤꯇꯪ ꯈꯤꯇꯪ ꯃꯤꯒꯗꯣ ꯃꯥꯛꯁ ꯂꯧꯊꯣꯛꯅꯗ꯭ꯔꯤꯕꯩ ꯃꯇꯝꯗꯨꯅꯦꯕ
ꯁ ꯁ
ꯃ ꯃꯃꯥꯟꯅꯕꯗꯤ ꯂꯩꯔꯝꯕ ꯑꯗꯨꯗ ꯑꯩꯅ ꯑꯦ ꯌꯨꯝ ꯍꯜꯂꯛꯑꯒ ꯑꯁ ꯅꯪꯅ ꯃꯥꯟꯅꯕꯗꯏꯗꯣ ꯑꯁ ꯃꯁꯛꯇꯨ ꯌꯥꯏꯅꯦ ꯇ꯭ꯋꯤꯡ ꯃꯥꯜꯂꯤꯅꯦ ꯀꯥꯏꯅꯒ ꯍꯥꯏꯔꯨꯔꯦ ꯑꯗꯨꯒ ꯑꯁ ꯃꯃꯥ ꯑꯗꯨꯒ ꯑꯗꯨꯏ ꯃꯇꯝꯗꯨꯗꯩ ꯀꯩꯝ ꯍꯥꯏꯗꯦ ꯑꯗꯨꯗꯒꯤ ꯃꯥꯗꯣ ꯆꯣꯐ ꯂꯣꯏꯈ꯭ꯔꯒ ꯑꯩꯁꯨ ꯆꯣꯞ ꯀꯥꯈꯠꯂꯛꯄ ꯃꯇꯝꯗ ꯃꯥꯗꯣ ꯅꯤꯠ ꯀꯤ ꯊꯥꯕꯒꯤ ꯀꯣꯆꯤꯡ ꯆꯠꯄ ꯍꯧꯕꯅꯦꯕ ꯑꯗꯨꯒ ꯃꯥꯏ ꯃꯃꯥꯟꯅꯕ ꯑꯗꯨꯒꯤ ꯁꯦꯛꯁꯟ ꯕꯤꯒꯤꯗꯣ ꯑꯇꯩꯗꯣ ꯃꯥꯁꯨ ꯌꯥꯎꯋꯦ ꯀꯥꯏꯅ ꯇꯧꯈꯜꯂꯦ ꯑꯩꯅ
ꯝ
ꯀꯩꯅꯣ ꯑꯩꯅ ꯃꯥꯅ ꯚꯤꯗꯤꯑꯣ ꯀꯩꯀꯥ ꯊꯥꯔꯛꯄꯗꯨꯗ ꯍꯩ ꯐꯖ ꯔꯝꯃꯤꯅꯤ ꯀꯥꯏꯅ ꯇꯧꯔ ꯍꯥꯏꯔꯦ ꯑꯗꯨꯗꯩ ꯃꯥꯅ ꯃꯥꯏ ꯃꯃꯥꯟꯅꯕꯗꯨꯗ ꯃꯥꯏ ꯃꯃꯥꯟꯅꯕꯗꯨꯅ ꯑꯩꯈꯣꯏ ꯗꯥꯒꯤ ꯑꯦꯀꯥꯎꯟꯇꯒꯤ ꯁꯨꯝ ꯀꯩꯀꯥ ꯏꯁꯇꯣꯔꯤꯩ ꯀꯥ ꯑꯗꯨꯗꯩ ꯑꯦꯀꯥꯎꯟ ꯁꯨꯝ ꯆꯦꯛ ꯇꯧꯕꯗꯣ ꯃꯃꯥꯟꯅꯕꯒꯤ ꯐꯣꯟꯅꯤꯅ ꯀꯥꯏꯅꯒ ꯅꯨꯄꯤ ꯀꯅꯥ ꯀꯅꯥ ꯌꯥꯎꯔꯝꯒꯅꯤ ꯀꯑꯒ ꯑꯗ ꯑꯩꯒꯤ ꯑꯦꯀꯥꯎꯟꯁꯤꯗ ꯃꯦꯁꯦ ꯁ ꯍꯥꯞ꯭ꯔꯥ ꯀꯔꯤꯝ ꯇꯧꯕꯅꯦ ꯑꯩꯈꯣꯏ ꯗꯗꯥꯗꯨꯅ ꯑꯗꯨꯗ ꯏꯁ ꯅꯪ ꯁꯤ ꯃꯤꯁꯦ ꯋꯥꯔꯤ ꯁꯥꯟꯅꯅꯤꯡꯕ꯭ꯔꯥ ꯀꯥꯏꯅꯒ ꯇꯧꯔꯦ ꯑꯩꯅ ꯈꯥꯏꯒꯦꯅꯦ ꯄꯤꯔꯛꯑꯣ ꯀꯥꯏ ꯉ ꯍꯥꯏꯔꯨꯨꯔꯦ ꯑꯗꯨꯒ ꯑ ꯑꯗꯨꯏ ꯃꯇꯝꯗꯨꯗ ꯑꯩ ꯑꯩꯁꯨꯦ ꯑꯗꯨꯝ ꯀꯩꯅꯣ ꯌꯥꯝ ꯐꯕ ꯁꯥꯔꯒ
ꯏꯟꯈꯠꯂꯛꯄꯒꯤ ꯈꯔ ꯈꯔ ꯉꯥꯎꯔꯤꯕ
ꯑꯐꯕ ꯁꯥꯔ ꯃꯦꯁ ꯀꯩꯅꯣ ꯃꯦꯁꯦꯖꯀꯗ ꯌꯥꯝ ꯊꯤꯅ ꯐꯕ ꯁꯥꯔꯒ ꯍꯟꯕꯤꯕꯗꯣ
ꯏꯁ
ꯑꯗꯨꯗꯩ ꯀꯩꯅꯣ ꯆꯍꯤ ꯀꯌꯥꯅꯣ ꯑ ꯉꯥꯎꯔꯛꯏꯗꯤ ꯆꯍꯤ ꯑꯍꯨꯝ
ꯎꯝ ꯅꯅꯥ ꯍꯧꯖꯤꯛꯇꯛꯇꯗꯤ
ꯑ ꯍꯧꯖꯤꯛ ꯗꯦꯠ ꯗꯦꯠ ꯀꯩꯅꯣ ꯁꯤꯁ ꯊꯣꯛꯂꯛꯀꯅꯤ ꯍꯥꯏꯕꯅꯦ ꯑꯩꯈꯣꯏ ꯗꯦꯠ ꯇꯦꯟꯗ ꯆꯤꯡ ꯀꯥꯃꯤꯟꯅꯧꯗꯣꯏꯅꯤ
ꯈꯪꯅꯗ꯭ꯔꯕ ꯀꯣꯏꯅꯗ꯭ꯔꯕ
ꯑꯍ ꯦꯒꯤ ꯇ ꯇꯧꯋꯦ
ꯑ ꯎꯝ ꯠ ꯃꯣꯏ ꯆꯝ ꯐꯩꯒꯦ ꯒꯤꯅꯅꯕꯩ
ꯍꯩꯉꯣ ꯅꯨꯄꯥꯗꯒꯤ
ꯅꯨꯄꯥꯒꯤꯗꯤ ꯃꯣꯏ ꯑꯃ ꯂꯩꯗꯅ ꯑꯁ ꯑꯁꯤ ꯅꯨꯄꯤ ꯁꯦ ꯑꯩꯅ ꯑꯗꯨꯗꯨ ꯀꯥꯏꯅ ꯇꯧꯔꯒ ꯍꯥꯏꯗꯤ ꯌꯥꯝꯅ ꯅꯨꯄꯤꯗꯨꯅꯒ ꯈꯤꯇꯪꯒ ꯀꯩꯅꯣꯝ ꯍꯥꯏꯕ ꯑꯗꯨꯒ ꯍꯣꯏ ꯏꯅꯥꯎ
ꯑꯐꯕ ꯑꯝꯇ ꯅꯠꯇ꯭ꯔꯦꯁꯦ
ꯑꯗꯨꯒꯤꯦꯅꯗꯤ ꯍꯦꯟꯅ ꯐꯩ
ꯈꯪꯗꯦꯗ ꯑꯩꯗꯤ ꯑꯁ ꯕꯤꯠ ꯌꯥꯝ ꯌꯥꯎꯗ꯭ꯔꯦ ꯑꯩ ꯅꯤꯠ ꯁꯨꯒꯔ ꯃꯝꯃꯦ ꯋꯥꯏ ꯍꯥꯏꯔꯒꯗꯤ ꯄꯩꯁꯥ ꯌꯥꯝꯅ ꯄꯩꯁꯥꯒꯤ ꯗꯀꯥꯔ ꯌꯥꯝ ꯂꯩꯔꯕ ꯍꯧꯖꯤꯛ
ꯑꯁ ꯑꯩꯈꯣꯏ ꯑꯩꯈꯣꯏ ꯌꯨꯅꯤꯚꯔꯁꯤꯇꯤꯒꯤ ꯀꯩꯅꯣ ꯏꯪꯂꯤꯁ ꯑꯩꯈꯣꯏ ꯗꯤꯄꯥꯔꯠꯃꯦꯟꯀꯤ ꯏꯪꯂꯤꯁ ꯑꯣꯖꯥ ꯃꯥꯗꯣ ꯆꯍꯤ ꯀꯌꯥꯅꯣ ꯇ ꯊꯥꯔꯇꯤꯒ ꯀꯌꯥꯅꯣꯝ ꯈꯤꯇꯪ ꯁꯨꯗ ꯉꯥꯏꯔꯝꯒꯅꯤ ꯃꯁꯛꯀ ꯑꯗꯨꯣ ꯏꯟ ꯌꯪ ꯑꯣꯏꯔꯒ ꯅꯥꯒꯥꯂꯦꯟꯗꯅꯦꯕ ꯑꯗꯨꯒ ꯃꯥꯅꯦ ꯁꯤ ꯅꯪꯗꯨ ꯄꯩ ꯁꯒꯦꯋꯥꯂ ꯍꯥꯏꯔꯛꯎꯀꯣ ꯀꯥꯏꯅꯒ ꯃꯁꯨ ꯅꯨꯄꯥꯁꯨ ꯊꯤꯗꯦꯕ
ꯑ ꯃꯃꯤꯡ ꯀꯩ ꯀꯧꯒꯦ ꯑꯩ ꯁꯣꯛ ꯀꯧꯒꯦ ꯑꯩ ꯅꯤ ꯇꯣꯏꯔꯦ ꯑꯩ ꯑꯩ ꯄꯦꯟ ꯄꯥꯏꯔꯦ ꯃꯃꯤꯡ ꯍꯥꯏꯔꯛꯑꯣ
ꯄꯣꯍꯦꯅ
ꯌꯥꯗ꯭ꯔꯔꯤ ꯈꯪꯗꯦ ꯊꯤꯕ ꯉꯔꯣꯏ ꯏꯁꯄꯦꯂꯤꯡ ꯐꯖꯅ ꯏꯗ꯭ꯔꯦꯗꯤ
ꯐꯒꯦ ꯇ ꯃꯅꯅ ꯃꯤ ꯐꯁꯝ ꯐꯖꯔꯗꯤ ꯐꯖ ꯎꯝ ꯈꯪꯗꯗ꯭ꯔꯥ
ꯃꯣꯏ ꯇ꯭ꯔꯦꯗꯤꯁꯅꯦꯜ ꯗ꯭ꯔꯦꯁꯀ ꯁꯦꯂꯛꯄꯗꯣ ꯑꯩꯈꯣꯏ ꯂꯦꯛꯆꯔꯒ ꯂꯧꯕ ꯂꯥꯛꯄ ꯃ ꯍꯋꯥ ꯆꯥꯎ
ꯃꯇꯝ ꯑꯃꯗ ꯁꯤꯟꯅꯅꯤꯡꯕ ꯑꯗꯨ ꯍꯧꯖꯤꯛꯀꯤ ꯃꯤꯁꯁꯦ ꯑꯗꯨ ꯃꯥꯁꯨꯨꯝ ꯂꯩꯈ꯭ꯔꯕꯅꯤꯅ ꯑꯇꯣꯞꯄꯁꯦ ꯍꯣꯏ ꯈꯜꯂꯦꯕ ꯑꯇꯣꯞꯄ ꯑꯃꯨꯛ ꯐꯣꯟ ꯇꯧꯒꯦꯁꯦ ꯑꯗꯣ ꯑꯩꯈꯣꯏꯒꯤ ꯄꯥꯝꯖ ꯀꯣꯏꯅꯕ ꯑꯃꯒ ꯀ꯭ꯔꯁꯇꯤ ꯀ꯭ꯔꯁ ꯑꯃ ꯑꯣꯏꯗꯁꯨ ꯑꯗꯨꯝ ꯗꯤꯞꯇ ꯑꯗꯨꯝ ꯗꯤꯞ ꯗꯥꯎꯟ ꯑꯗꯨꯝ ꯂꯩꯍꯧꯕꯗꯣ
ꯍꯣꯏ ꯑꯁ ꯑꯩ ꯊꯥꯏꯅ ꯇꯧꯈ꯭ꯔꯕꯅꯦ ꯆꯍꯤ ꯇꯔꯦꯠ ꯉꯥꯎꯔꯝꯕ ꯃꯤ ꯑꯃ
ꯎꯝ ꯅꯣꯏ ꯆꯦꯅ ꯑꯃꯨꯛ ꯅꯣꯏ ꯆꯦꯗ ꯈꯪꯕ꯭ꯔꯥ
ꯍꯆꯦꯔꯣ ꯑꯁ ꯈꯪꯗꯦꯗ ꯃꯥꯁꯦ ꯒ꯭ꯌꯥꯟ ꯑꯃꯝ ꯇꯥꯗꯦ
ꯑꯗꯨꯗꯤ ꯏꯕꯦꯝꯃ ꯑꯃꯨꯛ ꯐꯣꯡ ꯃꯔꯤ ꯁꯅ ꯂꯣꯏꯀꯥꯟꯗꯕꯨ ꯈꯂꯔꯗꯤ ꯍꯥꯏꯔꯨꯔꯗꯨꯣ
ꯁꯦ ꯑꯗꯨꯅ ꯑꯗꯨꯒ ꯑꯃꯁꯨꯡ ꯑꯗꯨꯗꯒꯤ ꯀꯩꯁꯨ ꯈꯟꯗꯔ
ꯅꯨꯄꯥꯔ
ꯎ ꯅꯨ ꯅꯨꯄꯥ ꯑꯃ ꯈꯪꯅꯔꯝꯃꯦ ꯑꯗꯨꯅ ꯑꯍꯥꯟꯕ ꯀ꯭ꯂꯥꯁ ꯇꯨꯋꯦꯜꯐ ꯇꯨꯋꯜꯐ ꯂꯣꯏꯔꯛꯄ ꯇꯨꯌꯦꯜꯐ ꯇꯝꯃꯤꯀꯥꯟꯗ ꯑꯗꯨꯗꯨꯗꯅꯦ ꯑꯩꯈꯣꯏ ꯀ꯭ꯂꯥꯁꯃꯦꯠꯅꯦꯕ ꯃꯥꯅ ꯁꯥꯏꯟꯁꯀꯤ ꯇꯣꯞꯄꯔ ꯑꯣꯏꯕ
ꯑꯃꯣꯏ ꯈ
ꯃꯥꯁꯦ ꯃꯥꯒꯤ ꯏꯚꯦꯟ ꯃꯥꯒꯤ ꯃꯥꯁꯦ ꯗꯣꯛꯇꯔ ꯇꯝꯅꯤꯡꯕ ꯍꯥꯏꯇꯥꯔꯦ ꯄꯩꯁꯥꯗ ꯂꯩꯗꯔꯗꯤ ꯄꯩꯁꯥ ꯌꯥꯝꯝ ꯄꯥꯏꯗꯦꯕ
ꯌꯥ
ꯑꯩꯅ ꯑꯩꯈꯣꯏ ꯃꯥꯅ ꯑꯦꯄ꯭ꯔꯣꯁ ꯇꯧꯔꯦꯗꯅ ꯏꯃꯥ ꯃꯥꯥꯏ ꯗꯣꯛꯇꯔ ꯇꯨꯝꯅ ꯄꯩꯁꯥ ꯐꯤꯁꯦ ꯈꯣꯠꯁꯦꯅ ꯍꯥꯏꯌ ꯍꯥꯏꯌꯦꯅ ꯍꯥꯏꯗꯤ ꯊꯥꯗꯒꯦ ꯀꯥꯏꯅ ꯈꯟꯖꯕꯗꯣ ꯍꯥꯏꯕ ꯑꯣꯏꯒꯗꯕ ꯑꯣꯏꯔꯗꯤ ꯑꯗꯨꯒ ꯃꯥꯅ ꯏꯃꯥꯟꯅꯕꯤ ꯑꯃꯀꯣ ꯏꯃꯥꯟꯅꯕꯤ ꯑꯃꯒ ꯐ꯭ꯂꯠ ꯇꯧꯅ ꯂꯩꯕꯗ ꯏꯃꯥꯟꯅꯕꯤꯁꯤꯅꯁꯨ ꯍꯥꯟꯅ ꯄꯥꯝꯕ ꯑꯗꯨ ꯀꯣꯟꯅ ꯀꯩꯅꯣ ꯑꯗꯨꯝ ꯀꯩꯁꯨꯗꯤ ꯈꯟꯗ꯭ꯔꯦ ꯃꯥꯅꯁꯨ ꯑꯩꯅꯁꯨ ꯈꯟꯗ꯭ꯔꯦꯗ ꯑꯉꯥꯡꯅꯤ ꯋꯥꯈꯜ ꯊꯦꯝꯅꯤ ꯀꯥꯏꯅ ꯈꯟꯗꯣꯛꯄꯗꯣ
ꯑꯩꯗꯣꯏꯏꯁꯨ ꯑ ꯄꯨꯅꯤꯡꯉꯦ
ꯑꯁ ꯄꯨꯔꯅ ꯑꯩꯒꯤ ꯂꯥꯟꯕꯅꯦ ꯑꯩꯗꯤ ꯑꯩ ꯃꯤꯅ ꯂꯥꯜꯂꯁꯨ ꯑꯩ ꯑꯩꯅ ꯂꯥꯟꯕ ꯉꯥꯛꯇꯅꯦ ꯍꯧꯖꯤꯛꯩꯅ ꯈꯂꯁꯤ ꯃꯤꯉꯣꯟꯗ ꯀꯥꯅꯤꯡꯗꯕꯦ
ꯑꯁ ꯑꯩꯗꯤ ꯑꯩꯗꯤ ꯃꯤꯅ ꯂꯥꯜꯂꯛꯑꯁꯨ ꯑꯩꯗꯤ ꯑꯩꯗꯤ ꯑꯩꯅ ꯂꯥꯜꯂꯁꯨ ꯃꯤꯅ ꯂꯥꯂꯁꯨ ꯅꯪꯅ ꯂꯥꯟꯕꯅꯦ ꯀꯔꯤꯅꯣ
ꯃꯥꯁꯇꯔ ꯇꯝꯃꯤꯀꯥꯟꯗꯅꯦ ꯍꯧꯖꯤꯛꯀꯤ ꯃꯤꯁꯁꯦ ꯁꯤꯗꯒꯤ ꯃꯨ ꯐꯣꯟ ꯇꯧꯅꯕ ꯑꯃꯊꯦꯛꯇ ꯑꯗꯨꯁꯨ ꯃꯥꯁꯦ ꯂꯣꯏꯔꯅꯦꯕ
ꯍ
ꯑꯗꯨꯅꯅꯦ ꯑꯩꯅ ꯂꯣ ꯇꯝꯕ ꯁꯨꯋꯥꯥꯏ ꯁ꯭ꯋꯥꯥꯏ ꯂꯣ ꯇꯝꯃꯦꯒ ꯍꯥꯏꯕꯅꯤꯅ ꯂꯣꯏꯔ ꯋꯥꯔꯤ ꯁꯥꯟꯅ ꯈꯪꯅꯕ ꯃꯥꯗꯤ ꯂꯣꯠ ꯇꯝꯕꯗ ꯑꯩꯅ ꯍꯥꯏꯗꯤ ꯃꯤ ꯐꯖꯩ ꯈꯈꯣꯏꯠꯒ ꯍꯥꯏꯔꯒ ꯂꯣꯠ ꯀꯩ ꯇꯧꯔꯤ ꯍꯥꯏꯔꯒ ꯂꯣꯠ ꯇꯝꯕꯒ ꯍꯥꯏꯗꯤ ꯍꯂꯤꯁ ꯇꯟꯗꯟ ꯀꯤꯖꯕꯒꯤ ꯊꯧꯔꯝ ꯑꯗꯨ ꯃꯒꯤ ꯃꯇꯨꯡꯗ ꯑꯩ ꯍꯧꯖꯤꯛ ꯀꯅꯥꯝ ꯈꯪꯅꯗꯦ ꯃꯤꯅꯦ ꯄ꯭ꯔꯣꯁ ꯖꯋꯥꯔꯤ ꯁꯗ꯭ꯔ ꯍꯣꯏ ꯃꯥ ꯁ ꯃꯥꯁ ꯀꯩꯅꯣꯅꯦꯕ ꯑꯩꯈꯣꯏꯁꯦ ꯀꯩꯅꯣꯝꯃ ꯊꯕꯛ ꯇꯧꯕꯗꯒꯤ ꯊꯦꯡꯅꯔꯛꯄꯅꯦꯕ ꯃꯥꯁꯤꯅꯗꯤ ꯀꯣꯂꯦꯖ ꯁꯤꯗꯩꯗꯤ ꯎꯗꯣꯏꯅꯦꯕ ꯃꯥꯁꯦ ꯃꯥꯁꯤꯅ ꯖꯤꯄꯤꯗ ꯃꯥꯁꯇꯔ ꯇꯧꯕ ꯑꯩꯁꯤꯅ ꯖꯤꯄꯤꯗ ꯀꯣꯂꯦꯖ ꯇꯝꯕ ꯇꯝꯕ ꯍꯧꯧꯕ ꯃꯥꯅꯗꯤ ꯃꯥꯅꯗꯤ ꯑꯩ ꯈꯪꯕ ꯑꯩꯅꯗꯤ ꯃꯥꯁꯦ ꯈꯪꯗꯕ ꯑꯗꯨꯒ ꯍꯧꯖꯤꯛꯀꯤ ꯀꯩꯅꯣ ꯇꯧꯔ ꯄ ꯁꯤꯗ ꯊꯦꯡꯅꯔꯒ ꯃꯥꯈꯩꯩꯁꯦ ꯑꯩꯅ ꯁꯨꯝ ꯀꯣꯟꯅ ꯁꯨꯝ ꯅꯨꯡꯁꯤꯔꯛꯄ ꯍꯥꯏꯗꯣ ꯈꯪꯕ꯭ꯔꯥ ꯃꯥꯅ ꯈ꯭ꯋꯥꯏ ꯑꯍꯥꯟꯕꯅ ꯑꯩꯅ ꯑꯍꯥꯟꯕ ꯂꯥꯏꯐꯀꯤ ꯑꯣꯏꯅ ꯄꯔꯄꯣꯁ ꯇꯧꯝꯃꯤꯁꯦ ꯑꯩ ꯃꯤꯉꯣꯏꯕ ꯄꯨ ꯊꯣꯛꯣꯛꯇꯧꯗꯦꯕ ꯑꯗꯨꯝ ꯈꯥꯡꯉꯒ ꯑꯗꯨꯝ ꯇꯨꯃꯤꯟꯅ ꯂꯩꯖꯕꯗꯣ ꯑꯗꯨꯅꯦ ꯍꯥꯏꯕ ꯃꯥꯏ ꯕꯔꯗꯦ ꯅꯨꯃꯤꯠꯇ ꯃꯥ ꯚꯥꯔꯇꯤ ꯅꯨꯃꯤꯠꯇꯅꯦ ꯍꯥꯏꯕ
ꯀꯩꯅꯣ ꯀꯩ ꯁꯞꯖꯦꯛ ꯇꯝꯃꯤꯅꯣ ꯃꯥꯗꯤ ꯑꯗꯨꯗ
ꯑꯦꯝ ꯌꯌꯨꯗ ꯃꯥꯗꯤ ꯃꯥꯗꯤ ꯃꯥꯁꯇꯔꯅꯤꯗꯣꯏꯅꯦꯕ ꯑꯃꯅ ꯑꯃꯅ ꯁꯥꯏꯟꯁ ꯀꯦꯃꯤꯁꯇ꯭ꯔꯤꯗ ꯑꯃꯅ ꯂꯣꯗ ꯇꯧꯔꯤꯅꯦꯕ
ꯋꯥ ꯈꯨꯅꯩꯗꯨ
ꯅꯩꯌꯦ ꯕꯠ ꯀꯣꯛꯇꯤ ꯈꯤꯇꯪ ꯐꯖꯗ꯭ꯔꯦ ꯑꯩ ꯐꯖꯩ ꯍꯥꯏꯗꯤ ꯁꯨꯝ ꯑꯉꯥꯡ ꯃꯆꯥ ꯑꯗꯨꯒ ꯌꯥꯝ ꯂꯥꯏꯔꯤꯛ ꯌꯥꯝ ꯊꯤꯅ ꯋꯥꯡꯅ ꯇꯝꯃꯦ ꯍꯥꯏꯔ ꯀꯥꯟꯗ ꯃꯇꯝ ꯑꯃ ꯀꯩ
ꯄꯤꯔꯛꯇꯕꯗ
ꯃꯇꯝꯒꯤ ꯁ꯭ꯋꯥꯁꯤ ꯂꯩꯇꯗ
ꯑꯩꯁꯤꯅ ꯂꯥꯏꯔꯤꯛ ꯇꯝꯃꯦ ꯍꯥꯏꯔꯒ ꯑꯉꯥꯡ ꯃꯆꯥꯒꯤ ꯀꯣꯛ ꯇꯥꯏꯞꯇ ꯑꯃꯨꯛ ꯑꯦꯛ ꯇꯧꯔꯛꯄꯣ ꯈꯪꯕ꯭ꯔꯥ ꯑꯗꯨ ꯇꯧꯕ ꯊꯤ ꯅꯨꯡꯁꯤ ꯍꯥꯏꯕ ꯑꯃ ꯑꯕꯟ ꯀꯣ ꯑꯁ ꯀꯨꯏꯔꯕ ꯃꯇꯨꯡꯗ ꯑꯩ ꯍꯥꯏꯗꯔꯦ ꯑꯩꯈꯣꯏꯒꯤ ꯂꯞ ꯂꯩꯦꯇꯕꯨ ꯑꯗꯨꯝ ꯐꯖꯅ ꯏꯔ ꯊꯝꯝꯕꯗꯣ ꯈꯕ꯭ꯔꯥ ꯄꯤꯕꯗꯤ ꯉꯝꯗꯕꯤꯗ ꯑꯗꯨ ꯍꯧꯖꯤꯛꯄꯨꯗꯤ ꯃꯩ ꯆꯥꯈ꯭ꯔꯦ ꯗꯥꯎꯟ ꯊꯟꯖꯨꯝ ꯆꯥꯛꯈꯤꯕ ꯍꯥꯏꯇꯥꯔꯦ ꯍ ꯌꯥꯝꯎ ꯋꯥꯔꯦ ꯐ ꯌꯥꯝ ꯇꯤꯉ ꯅꯨꯡꯁꯤꯌꯦꯕ ꯑꯗꯣ ꯃꯥꯅ ꯃꯥꯅ ꯀꯔꯤ ꯍꯥꯏꯔꯝꯃꯤ ꯈꯟꯕ ꯍꯧꯖꯤꯛꯀꯤ ꯃꯤꯁꯀꯤ ꯃꯇꯥꯡꯗ ꯂꯣꯏ ꯁꯦ ꯄꯟꯕꯗ ꯌꯨ ꯁꯨꯠ ꯑꯃꯨꯛ ꯐꯣꯟ ꯐ꯭ꯔꯣꯝ ꯍꯥꯑꯒ ꯍꯥꯏꯔꯒ ꯑꯁ ꯑꯩ ꯂꯩꯔꯤꯁꯤꯗꯤ ꯀꯥꯏ ꯑꯁ ꯑꯩꯁꯤꯗ ꯀꯩꯅꯣ ꯍꯥꯏꯁꯤꯒ ꯍꯥꯏꯦ ꯑꯩꯈꯣꯏꯒꯤꯁ ꯑꯩꯒꯤ ꯑꯣꯏꯔ ꯃꯥꯜꯂꯒ ꯈꯟꯖꯔꯨꯕꯗꯣ
ꯎꯝ
ꯑꯗꯨꯒ ꯂꯣꯏꯔꯒ ꯑꯗꯨꯒꯕ ꯑꯩꯁꯨ ꯑꯗꯨ ꯍꯉꯦ ꯃꯥꯅ ꯍꯪꯉꯛꯑꯦꯕ ꯑꯩꯗꯤ ꯃꯤꯁꯦ ꯅꯨꯡꯁꯤꯖꯕ ꯗꯗꯥꯏꯗꯥ ꯍꯥꯏ ꯑꯩꯒꯤ ꯂꯥꯏꯛ ꯅꯪ ꯑꯦꯛꯖꯥꯝꯄꯜꯅꯤꯀꯣ ꯁꯤꯒꯤ ꯑꯦꯒ ꯕꯤ ꯑꯩꯒꯁꯦ ꯑꯩꯒ ꯑꯩꯒ ꯔꯤꯂꯦꯁꯟꯁꯤꯞ ꯂꯩꯔꯦ ꯍꯥꯏꯗꯣ ꯂꯩ ꯅꯨꯡꯁꯤꯅꯗ꯭ꯔꯤꯀꯥꯟꯗ ꯀꯃꯥꯏꯅ ꯇꯧꯔꯒ ꯔꯣꯃꯥꯟꯁ ꯎꯗꯣꯏꯔꯅ ꯆ
ꯑꯗꯨꯅꯦꯦ
ꯃꯥꯗꯤ ꯄꯥꯝꯕ ꯃꯥꯜꯂꯦꯕ ꯑꯗꯣ ꯑꯩ ꯇꯧꯕ ꯌꯥꯗꯦ ꯍꯥꯏꯕꯗꯣ ꯑꯗꯨꯗ ꯑꯩꯈꯣꯏꯒꯤꯁꯨ ꯑꯩꯁꯨ ꯃꯤꯅꯦ ꯃꯤꯅꯗꯤ ꯈꯪꯕꯅꯤ ꯃꯤꯅꯗꯤ ꯚꯥꯏꯁꯦ ꯁꯣꯏꯂꯣꯏꯒꯦ ꯍꯥꯏꯔ ꯀꯥꯟꯗ ꯆꯀꯠ ꯆꯀꯠ ꯇꯧꯕ ꯂꯩꯕꯅꯤꯅ ꯑꯗꯨꯗꯤ ꯇꯧꯗꯦꯕ ꯑꯩ ꯇꯜꯂꯦꯔ ꯑꯩ ꯌꯥꯝ ꯂꯦꯝꯖꯗꯦ ꯍꯥꯏꯕ ꯄ꯭ꯂꯁ ꯑꯩꯁꯨ ꯑꯉꯥꯡ ꯑꯣꯏ ꯁꯥꯟꯅꯅꯤ ꯍꯃꯥꯏꯀ ꯈꯪꯗꯦ ꯃꯤꯉꯣꯟꯗꯕꯨ ꯅꯨꯡꯁꯤꯔꯦꯁꯨ ꯃꯤꯅ ꯄꯥꯝꯃꯦꯁꯨ ꯈꯪꯉꯦ ꯍꯥꯏ ꯃꯥꯅꯁꯨ ꯁꯤꯁꯇꯔ ꯁꯤꯁꯇꯔ ꯑꯃꯁ ꯁꯝ ꯈꯜꯂꯦ ꯍꯥꯏꯔ ꯑꯗꯨꯏꯗꯤ ꯕꯦꯝ ꯕꯦꯔꯥꯡꯗꯣ ꯀꯧꯔꯛꯑꯅꯨ ꯍꯥꯏꯕ ꯑꯗꯨ ꯀꯧꯔꯛꯏꯅꯦ ꯉꯁꯥꯏ ꯑꯩ ꯊꯝꯃꯣꯏꯁꯦ
ꯅꯠꯇ꯭ꯔꯥ ꯃꯥꯒꯤꯗꯣ ꯍꯥꯏꯗꯤ ꯀꯩꯅꯣ ꯇꯥꯏꯝ ꯄꯥꯁꯀꯤ ꯀꯥꯏꯅꯒ ꯇꯧꯔꯒ ꯑꯉꯥꯡꯅꯦ ꯀꯥꯏꯅꯒ ꯈꯜꯂꯒ ꯑꯗꯨꯃꯥꯏꯅ ꯇꯧꯕꯔꯝꯒꯅꯤꯌꯦ ꯑꯣ ꯑꯣ ꯃꯤ ꯋꯥ ꯉꯥꯡꯉꯅꯨꯌꯦ ꯀꯥꯎꯏꯦ
ꯅꯠꯇꯦ ꯀꯥꯏ ꯁꯤꯗꯤ ꯃꯦꯋꯥ ꯅꯠꯇꯦ ꯍꯥꯏꯕ ꯂꯞꯅꯦ ꯍꯥꯏꯕ ꯂꯞꯅ ꯍꯥꯏꯕ ꯋꯥꯟ ꯁꯥꯏꯗ ꯂꯞꯅ ꯍꯥꯏꯕ ꯀꯩꯔꯥꯁꯦ ꯌꯥꯝ ꯐꯕꯅꯦ ꯍꯥꯏꯕ
ꯌꯥꯝ ꯐꯕꯅꯦ ꯀꯔ ꯌꯥꯗꯦ ꯀꯔ ꯌꯥꯝꯛ ꯐꯕ ꯑꯦꯞ ꯂꯩꯇꯕꯅꯦ
ꯑꯗꯨꯒ ꯌꯥꯝ ꯅꯨꯡꯒꯤꯅ ꯌꯥꯝ ꯅꯨꯡꯁꯤꯔ ꯑꯗꯨꯒꯤ ꯃꯇꯨꯡꯗ ꯑꯗꯨꯒꯤ ꯃꯇꯨꯡꯗ ꯑꯗꯨꯝ ꯀꯣꯏꯅꯗ꯭ꯔꯦ ꯃꯥꯒꯤ ꯕꯦꯁ ꯐ꯭ꯔꯦꯟꯗ ꯀꯣꯏꯅꯈꯤꯕ ꯃꯥꯅꯦ ꯑꯩꯗꯤ ꯦ ꯂꯩꯣꯏ ꯈ ꯍꯥꯏꯔꯝꯃꯦꯗꯅ ꯑꯣ ꯑꯩ ꯍꯥꯡꯉꯦꯕ ꯀꯩꯅꯣꯝ ꯍ ꯇꯧ